ꯍꯜꯂꫭ
ꯑ ꯇꯥꯕꯔꫭ
ꯇꯥꯔꯦ ꯇꯥꯔꯦ
ꯑꯇꯩ ꯅꯨꯃꯤꯠꯇꯣ ꯈꯪꯗꯦ ꯕꯤꯔꯥ ꯂꯩꯇꯧꯋꯦ ꯇꯥꯞꯄꯨ ꯇꯧꯏꯤ
ꯁꯥꯎꯔꯛꯑꯕ
ꯅꯠꯇꯦꯗ ꯍꯥꯏꯗꯤ ꯑꯗꯣ ꯀꯩ ꯍꯥꯏꯔꯛꯄꯩ ꯇꯞ ꯇꯧꯒꯦ
ꯃꯉꯣꯟꯗꯗꯤ ꯑꯗꯨꯒꯨꯝꯕꯗꯣ ꯀꯩꯁꯨ ꯊꯣꯛꯇꯦꯌꯦ ꯑꯗꯣ ꯃꯤ ꯑꯗꯨꯃꯥꯏꯅ ꯃꯥꯅ ꯊꯦꯡꯅꯕꯗꯗꯒꯤ ꯀꯣ ꯑꯗꯨꯗ ꯑꯗꯨꯃꯥꯏꯅ ꯁꯨꯝ ꯑꯩꯈꯣꯏꯅ ꯅꯍꯥꯟꯈꯩ ꯇꯧꯕꯗꯣ ꯑꯗꯨꯗꯒꯤ ꯍꯦꯟꯅ ꯃꯌꯥꯝ ꯁꯥꯡ ꯁꯥꯡ ꯑꯗꯨꯃꯥꯏꯅ ꯇꯧꯋꯦ ꯈꯣꯠꯂꯦꯅ ꯍꯥꯏꯕ ꯑꯗꯨꯗꯒꯤ ꯃꯥꯅ ꯑꯗꯨꯗꯨꯗꯤ ꯃꯣꯏꯅ ꯁꯨꯝ ꯍꯥꯏꯗꯤ ꯎ
ꯍꯥꯏꯗꯤ ꯀꯩ ꯍꯥꯏꯅꯣ
ꯇꯥꯟꯅꯗꯕꯒꯨꯝꯕ ꯂꯩꯗꯅ ꯑꯃꯅ ꯑꯃ ꯇꯥꯟꯅꯗꯕꯗꯣ ꯑꯗꯨꯒꯨꯝꯕꯗ ꯇꯧꯈꯤꯕ ꯑꯣꯏꯔꯝꯒꯅꯤ ꯍꯥꯏꯌꯦ ꯅꯦꯠꯋꯥꯛꯀꯤ
ꯑ ꯑꯗꯣ ꯌꯦꯡꯁꯦ ꯂꯥꯛꯇ ꯀꯣꯜ ꯃꯥꯡꯉꫭꯏꯗ ꯏꯁ ꯑꯌꯥ ꯃꯤꯠꯇ ꯀꯩꯅꯣꯝ ꯆꯪꯉꯛꯑꯦ ꯂꯥꯛꯇ ꯀꯣꯜ ꯃꯥꯡꯒꯗ꯭ꯔ ꯑꯃꯨ ꯃꯨꯛꯁꯨ ꯑꯩꯅ
ꯒꫭꯛ ꯉꯔꯥꯡꯎꯝ ꯁꯤꯟꯅꯅꯤ ꯁꯨꯝ ꯁꯤꯖꯨꯝ ꯌꯦꯡꯖꯤꯔꯄ ꯆꯩꯅꯞ
ꯀꯤ ꯍꯥꯏꯁꯦ ꯇꯥꯃꯣꯅ ꯍꯥꯏꯕ ꯐꯣꯝꯃꯨꯂꯥꯗꯨꯔꯣ ꯍꯣꯏ ꯌꯦꯡꯁꯦ ꯑꯩꯕꯨꯗꯤ ꯑꯦꯅꯤ ꯋꯥꯛꯀꯤ ꯄꯥꯔꯇꯤꯅꯦ ꯀꯩ ꯍꯥꯏꯒꯦ ꯑꯗꯣ ꯂꯥꯏꯔꯤꯛ ꯄꯥꯏꯗꫭ ꯀꯅꯥꯅꯣ
ꯎꯝ ꯑꯩꯅ ꯑꯩꯈꯣꯏ ꯍꯦꯟꯊꯣꯏꯒ ꯆꯍꯤ ꯃꯥꯟꯅꯕ ꯑꯃ ꯂꯩ ꯍꯥꯏꯕꯗꫭ ꯑꯗꯨꯗꯨ
ꯎꯝ ꯎꯝ ꯑꯗꯨ ꯇꯥꯛꯏꯕ ꯎꯝ ꯏꯁ ꯑꯥ ꯃꯤꯠꯁꯦ ꯀꯦꯡꯉꯦ
ꯇꯥꯔꯦ
ꯑꯗꯨꯝ ꯀꯥꯎꯒ ꯕ꯭ꯔ ꯆꯨꯊꯔꯕ꯭ꯔꯥ ꯑꯗꯨꯃꯥꯏ ꯑꯗꯨꯝ ꯇꯧ ꯂꯩꯔꯦ ꯑꯩꯒꯤꯗꫭ ꯑꯩꯒꯤꯒꯤ ꯍꯥꯏꯗꯤ ꯑꯈꯣꯏꯅꯥꯎꯒꯤ
ꯑꯗꯨ ꯍꯥꯏꯌꯨ ꯀꯩꯅꫭ ꯑꯃꯨꯛꯀ ꯍꯧꯖꯤꯛ
ꯑ ꯑꯗꯣ ꯉꯥꯏꯒꯦ ꯇꯧꯕꯅꯦ ꯁꯨꯝ ꯃꯣꯏꯒꯤ ꯑ ꯂꯥꯛꯄ ꯀꯥꯟꯗꯣ ꯑꯗꯨꯏꯗꯨꯗ ꯑꯗꯨꯃꯥꯏꯅ
ꯍꫭ
ꯑꯗꯣ ꯀꯩ ꯍꯥꯏ ꯇꯥꯔꯦ ꯍꯪꯆꯤꯠꯀꯤ ꯆꯦꯛ ꯍꯥꯏꯕꯗꯣ ꯑꯗꯨꯗꯨ ꯍꯥꯏꯗꯤ ꯗꯥꯏꯔꯦꯛ ꯑꯣꯏꯅ ꯆꯠꯇꯣꯏꯔꯥ ꯇꯝꯃꯣ
ꯆꯦꯛ ꯂꯩꯁꯨ ꯂꯩꯇꯅ
ꯂꯩꯕꯨꯗꯤ ꯂꯩꯇꯦ ꯍꯥꯏꯗꯤ ꯑꯗꯣ ꯍꯥꯏꯗꯤ ꯆꯦꯛ ꯉꯍꯥꯛꯁꯨ ꯆꯪꯉꯝꯃꯒ ꯑꯗꯨꯃꯥꯏ ꯃꯨꯛ ꯊꯣꯛꯄꯒꯤ ꯑꯗꯨꯗꯣ ꯃꯥꯟ
ꯕ꯭ꯔꯁ ꯑꯃꯗꯤ ꯂꯩꯅꯤꯡꯕꯅꯦ ꯕ꯭ꯔꯁꯇꯤ ꯂꯩꯒꯦꯇꯧꯕꯅꯦ ꯕ꯭ꯔꯁꯇꯣ ꯑ ꯀꯌꯥꯅꯣ ꯑꯍꯨꯝ ꯍꯥꯟꯕꯗꯨꯅ ꯂꯨꯄꯥ ꯆꯅꯤ ꯄꯤꯕꯅꯦ ꯑꯗꯒꯤ ꯑꯃꯈꯛꯇꯅ ꯂꯨꯄꯥ ꯅꯥꯏꯟꯇꯤ ꯐꯥꯏꯛ ꯄꯤ ꯄꯤꯛꯄꯔ ꯀꯩꯅꯣꯝ ꯇꯧꯉꯤꯕꯅꯦꯕ ꯑꯗꫭ ꯑꯍꯨꯝ ꯑꯍꯥꯟꯕꯅ ꯐꯩ ꯌꯦꯅ ꯑꯩꯁꯦ ꯃꯃꯥꯡꯗ ꯑ ꯑꯍꯨꯝ ꯍꯥꯟꯕꯁꯨ ꯂꯩꯌꯦꯕ ꯕ꯭ꯔꯁ ꯑꯅꯤ ꯑꯨꯇ ꯑꯩꯅ ꯁꯤꯖꯤꯟꯅꯔꯒ ꯏꯟꯗꯤꯔꯥꯒꯤ ꯕ꯭ꯔꯁ ꯑꯃꯗ ꯂꯩꯕꯥꯛ ꯃꯈꯥ ꯇꯥꯊꯣꯛꯀ ꯁꯤꯟꯅꯕ ꯇꯜꯂꯦꯅ ꯃꯅ ꯂ ꯆꯅꯥꯈꯤꯈꯤꯕꯅꯦꯕ ꯑꯃꯗꯤ ꯑꯗꯨꯃꯥꯏꯅ ꯕ꯭ꯔꯁꯇꯣ ꯊꯥꯗꯣ ꯕ꯭ꯔꯁ ꯁꯦ ꯊꯥ ꯑꯍꯨꯝ ꯑꯍꯨꯝ ꯂꯩꯔꯒ ꯁꯤꯜꯂꯣ ꯍꯥꯏꯕꯅꯦꯕ ꯑꯩ ꯊꯥ ꯑꯍꯨꯝ ꯁꯨꯔꯝꯃꯅꯤ ꯁꯤ ꯕ꯭ꯔꯁꯁꯦ ꯑꯩꯅ ꯈꯟꯕꯗ ꯁꯨꯔꯝꯕ ꯑꯗꯨ ꯃꯥꯜꯂꯦꯕ ꯇꯨꯏ ꯁꯤꯜꯂꯒꯦ ꯇꯧꯕ ꯑꯗꯨꯗꯒꯤ ꯁꯤꯟꯒꯦ ꯇꯧꯕ ꯑꯗꯨꯗꯣ ꯍꯌꯦꯡ ꯍꯪꯆꯤꯠ ꯂꯩꯔꯒꯦ ꯇꯧꯕꯅꯤ
ꯌꯥꯑ
ꯑ ꯈꯪꯗꯦꯅꯦ ꯑꯩꯒꯤ ꯁꯤꯒꯤꯁꯦ ꯀꯔꯤꯁꯨ ꯑꯣꯏꯗꯧ ꯀꯨꯏꯗ꯭ꯔꯦꯕꯀꯣ ꯃꯣꯏꯒꯤ ꯁꯤꯒꯤ ꯖꯖꯪ ꯍꯥꯏꯕꯗꯣ
ꯀꯩꯅ ꯆꯔꯖꯅꯣꯗꯌꯥ
ꯎꯝ
ꯑꫭ ꯁꯧꯅꯞ ꯁꯧꯅꯞ ꯑꯗꯨ ꯍꯧꯔꯖꯦ ꯍꯥꯏꯔꫭ
ꯑꯗꯣ ꯑꯩꯅ ꯈꯜꯂꯤꯁꯦ ꯍꯥꯏꯗꯤ ꯑꯩ ꯑꯗꯨꯒꯤ ꯍꯪꯆꯤꯠꯀꯤꯗꯨꯔ ꯑꯌꯨꯛ ꯉꯟꯇꯥꯏꯒꯤꯗꯨꯗ ꯑꯗꯨꯃꯥꯏꯅ ꯍꯧꯔꯦ ꯑꯗꯨꯅ ꯑꯃ ꯇꯥꯃꯣꯒꯤ ꯇꯤꯜꯐꯤꯜ ꯃꯣꯏꯒꯤ ꯃꯥ
ꯎꯅꯞꯅꯤ ꯎꯝ ꯄꯥꯏꯕꯅ ꯄꯥꯏꯕꯅ ꯐꯤꯛ ꯐꯤꯛ
ꯄꯨꯔꯛꯀꯦꯅ ꯈꯟꯕ ꯈꯔ ꯍꯥꯏꯗꯤ ꯄꯤꯛꯊꯟꯅꯅꯤꯀꯣ
ꯀꯩꯗꯧꯅꯕꯒ ꯍꯨꯔꯛ ꯇꯨꯕ ꯄꯥꯏ ꯁꯧꯅꯞ ꯎꯝ ꯆꯥꯎ ꯆꯥꯎ
ꯑꯩ ꯅꯠꯇꯦ ꯇꯥꯃꯣꯅꯤ
ꯑꯩꯅꯤ ꯆꯔ ꯑꯣꯏ ꯆꯅꯤꯡꯗ
ꯑꯣ ꯑꯩ ꯈꯨꯠ ꯆꯥꯔꯣꯏꯗꯕ
ꯅꯦ ꯍꯥꯎꯔꯣꯏ ꯈꯪꯕ ꯍ ꯍ ꯑꯈꯣ ꯑ ꯑꯩꯗꯣ ꯒꯨꯂꯤꯅꯦꯈꯣꯏ ꯃꯥꯒꯤ ꯄꯥꯎꯔꯝꯗꯅ ꯔ ꯇꯤꯡꯅꯕꯔꯥ ꯇꯤꯡꯅꯔꯛ ꯑꯩꯗꯣ ꯍꯧꯖꯤꯛꯅꯦ ꯑꯩꯈꯣꯏ ꯃꯥꯒꯤ ꯀꯨꯂꯤ ꯂꯩꯕ ꯆꯠꯂꯨꯏꯅꯦ ꯍꯥꯏꯕ
ꯎꯝ
ꯑꯣ ꯆ
ꯑꯗꯨꯏꯗꯣ ꯀꯩ ꯍꯥꯏꯇꯥꯔꯦ ꯑꯃ ꯍꯥꯎꯔꯣꯏ ꯍꯥꯏꯕꯗꯣ ꯑꯗꯨꯗꯣ ꯃꯣꯏꯒꯤ ꯁꯨꯝ ꯌꯦꯔꯨꯝ ꯑꯃꯒꯨꯝꯕ ꯑꯗꯨꯃꯥꯏꯅ ꯑꯗꯨꯝ ꯍꯥꯞꯁꯨ ꯍꯥꯞꯀꯦ ꯇꯧꯅꯤ ꯌꯦꯔꯨꯝ ꯍꯥꯞꯄꯤꯁꯤꯅ ꯁꯨꯝ ꯃꯣꯏꯒꯤ ꯃꯣꯔꯣꯛ ꯑꯁ ꯕꯤꯉꯨꯝꯕꯗꯤ ꯃ ꯃꯌꯥꯏ ꯀꯩꯀꯥ ꯆꯝꯊꯍꯟꯕꯗꯣ ꯑꯗꯨꯗꯣ ꯑꯗꯨꯃꯥꯏꯅ ꯇꯧ ꯇꯧꯒꯅꯤ ꯈꯣꯠꯀꯅꯤ ꯍꯥꯏꯕꯗꯤ ꯍꯥꯏ ꯁꯤꯗꯤ ꯃ ꯑꯁꯥꯕꯤ ꯅꯠꯇꯦꯕꯀꯣ ꯑꯗꯨꯗꯨꯒꯤ ꯑꯗꯨꯃꯥꯏꯅ ꯌꯦꯔꯨꯝ ꯑꯃꯕꯨꯗꯤ ꯍꯥꯞꯀꯦ ꯇꯧꯅꯤ ꯉꯁꯥꯏꯁꯨ ꯌꯦꯔꯨꯝꯗꯣ ꯍꯥꯏꯗꯤ ꯑꯃꯗꯤ ꯊꯨꯒꯥꯏꯕꯗ ꯀꯩꯝ ꯇꯧꯗꯦ ꯑꯃꯗꯤ ꯊꯨꯒꯥꯏꯕꯁꯤꯗ ꯑꯗꯨꯝ ꯏ ꯅꯝ ꯅꯞꯄꯒ ꯆꯐꯠ ꯆꯐꯠ ꯇꯧꯕꯩ ꯇꯥꯏꯞꯇꯧꯋ ꯑꯗꯨꯗꯨꯒ ꯑꯗꯨꯝ ꯌꯦꯡꯕꯗ ꯑꯃꯨꯕ ꯑꯗꯨꯝ ꯌꯥꯎꯔꯝꯃꯤ ꯃꯃꯨꯠꯇꯣ
ꯎꯝ
ꯑꯗꯨꯗꯨꯒ ꯃꯅꯝꯁꯨ ꯀꯩꯅꯣꯝꯃ ꯆꯦꯜꯂꯦꯕꯀꯣ ꯑꯗꯨꯗꯨꯒꯤ ꯑꯗꯨꯝ ꯆꯥꯗꯕꯤ ꯂꯥꯛꯄꯅꯦ ꯑꯗꯣ ꯑꯩꯈꯣꯏ ꯃꯥꯅ ꯀꯥꯂꯦꯟ ꯑꯣꯏꯕꯒꯤ ꯑꯗꯨꯃꯥꯏꯅ ꯀꯨꯏꯅ ꯊꯝꯕ ꯌꯥꯗꯕꯒꯤ ꯇꯧꯔꯛꯄꯅꯤ ꯈꯣꯠꯄꯅꯤ ꯍꯥꯏꯌꯦꯕꯀꯣ
ꯎꯝ
ꯑꯗꯨꯗꯨꯒꯤ ꯑꯗꯨꯃꯥꯏꯅ ꯑꯁꯤꯗꯁꯨ ꯑꯗꯨꯝ ꯈꯔ ꯍꯥꯞꯄꯒ ꯌꯥꯝ ꯊꯨꯅ ꯂꯣꯏꯁꯤꯜꯂꯁꯤꯔꯅ ꯈꯟꯕꯔ ꯆꯁꯤꯁꯨ
ꯍ ꯍꯣꯏ
ꯌꯥꯝ ꯀꯨꯏꯅ ꯌꯥꯝ ꯀꯨꯏꯅ ꯆꯠꯄ ꯌꯥꯗꯕ ꯆꯠ
ꯐ ꯂ ꯐ ꯊꯃꯟ ꯐ ꯑꯗꯨꯒ
ꯎꯝ ꯑꯗꯣ ꯑꯩꯈꯣꯏꯅ ꯂꯥꯏꯔꯕꯤ ꯑꯣꯏꯕꯅꯤꯅ
ꯎ ꯑꯣꯂꯒꯦꯗꯤꯒꯝꯃꯤ ꯏ ꯐ꯭ꯔꯦꯁ ꯂꯤꯁꯤꯡ ꯅꯤꯐꯨ ꯌꯥꯡꯈꯩ ꯄꯤꯕ ꯂꯩꯌꯣ ꯍꯥꯏꯕ ꯅꯠꯇꯦꯅ ꯑꯍꯣꯡꯕ ꯂꯩꯅ ꯑ
ꯀꯌꯥꯃꯨꯛꯅ ꯍꯣꯡꯕ
ꯑ ꯀꯪꯗ ꯄꯨꯟ ꯄꯤꯕ
ꯑꯗꯨ ꯇꯥꯡꯉꯤ ꯀꯩꯅꯣ ꯀꯨꯟꯁꯦ ꯐꯖꯅ ꯇ
ꯐꯁꯇꯗꯤ ꯇ ꯍ ꯆꯤꯡꯕ ꯈꯪꯗꯦ ꯑꯗꯨꯃꯥꯏꯅ ꯑꯩꯅ ꯈꯜꯂꯤ ꯑꯩꯅ ꯋꯥꯈꯟꯗ ꯀꯣꯏꯁꯨ ꯂꯩꯇꯦ ꯀꯩꯅꯣ
ꯑꯗꯨꯣ ꯂꯩꯇ꯭ꯔꯁꯨ ꯂꯩꯗꯅ ꯁꯤꯅꯐꯝ ꯈꯨꯠꯐꯝ ꯑꯗꯨꯕꯨꯗꯤ ꯣꯃꯥꯏꯅꯥ ꯐ
ꯎꯝ ꯂꯩꯗꯤ ꯁꯦꯝꯕꯁꯤꯁꯤꯅ
ꯑ ꯁꯦꯝꯗꯣꯏꯅꯦ ꯍꯥꯏꯗꯤ ꯍꯪꯉꯦ ꯑꯗꯨꯒ ꯃꯣꯏ ꯅꯝꯕꯔꯗꯨꯁꯨ ꯂꯧꯒ
ꯑꯗꯩ ꯄꯨꯡ ꯀꯌꯥꯗ ꯊꯣꯡ ꯉꯥꯡꯕ ꯈꯣꯠꯄ ꯑꯗꯨꯁꯨ ꯍꯪꯉꯛꯇ꯭ꯔꯦ
ꯍꯪꯉꯛꯇ꯭ꯔꯦ ꯅꯝꯕꯔꯗꯨꯣ ꯂꯧꯔꯛꯑꯗꯤ ꯌꯥꯔꯦ ꯀꯩꯅꯣ
ꯎ ꯑꯗꯨꯗꯣ ꯍꯥꯏꯐꯦꯠꯇ ꯍꯪꯗꯧꯅꯤ ꯅꯪ ꯔ
ꯅꯣꯛꯄꯤꯕꯤ ꯍꯥꯏꯗꯤ ꯑꯦ ꯅꯝꯕꯔ ꯅꯝꯕꯔꯗꯣ ꯑꯗꯨꯃꯥꯏꯅ ꯂꯧꯔꯛꯑꯕꯅꯤꯅ ꯑꯗꯣ ꯊꯣꯡ ꯍꯥꯡꯕ꯭ꯔꯥ ꯈꯣꯠꯄ꯭ꯔꯥ ꯂꯥꯛꯄ ꯈꯣꯠꯄꯗꯣ ꯍꯥꯏꯗꯤ ꯑꯩꯈꯣꯏ ꯅꯍ ꯍꯧꯒꯤꯁꯤꯁꯨ ꯉꯁꯥꯏ ꯁꯪꯀꯔꯒꯤ ꯃꯥꯒꯤꯗꯣ ꯂꯨꯄꯥ ꯆꯥꯝꯃꯉꯥ ꯃꯃꯥꯗꯒꯤ ꯂꯧꯔꯛꯏ ꯑꯗꯨꯒ ꯄꯩꯁꯥꯗꯣ ꯑꯗꯨꯃꯥꯏꯅ ꯆꯪꯁꯨ ꯆꯪꯗ꯭ꯔꯕꯅꯤꯅ ꯑꯗꯨ ꯃꯥꯒꯤ ꯑꯣꯏꯔꯦꯗꯅ ꯑꯗꯨ ꯖꯤꯄꯦꯗ ꯀꯥꯞꯁꯤꯜꯂꯛꯑꯣꯅ ꯑꯗꯨꯒꯤ ꯃꯥꯏꯗꯣ ꯖꯤꯄꯦꯗ ꯑꯣꯏꯅ ꯀꯥꯞꯁꯤꯟꯕꯤꯔꯦ
ꯀꯩꯅꯣ ꯆꯪ ꯆꯪꯗ꯭ꯔꯕꯅꯤꯅ ꯍꯥꯏꯗꯤ ꯑ ꯑ
ꯑꯗꯨ ꯑꯗꯨ ꯂꯧꯗ꯭ꯔꯕꯃꯤ ꯑꯗꯨ ꯃꯥꯏꯗꯣ ꯑꯗꯨꯝ ꯑꯣꯏꯔꯦ ꯌꯥꯔꯦ ꯆꯥꯅꯤꯡꯉꯗꯤ ꯆꯥꯔꯨ ꯀꯩꯅꯣ ꯑꯩꯗꯤ ꯌꯥꯔꯤ ꯇꯣꯅ ꯃꯥ ꯊꯨ ꯋꯥꯗ꯭ꯔꯣ ꯑꯗꯨ ꯑꯗꯨꯃꯥꯏꯅ ꯇꯧꯋꯦ ꯃꯥꯒꯤꯗꯣ ꯖꯤꯄꯤꯗ ꯍꯥꯏꯅ ꯀꯥꯞꯄꯦ ꯑꯗꯣ ꯑꯩꯈꯣꯏ ꯅꯅꯥꯍꯎꯒꯤꯗꯣ ꯑꯗꯨꯃꯥꯏ ꯀꯦꯁ ꯃꯌꯥꯝꯗꯣ ꯃꯥꯏ ꯑꯃꯨꯛ ꯕꯦꯡ ꯍꯥꯞꯄꯗꯨꯗ ꯃ ꯑꯃꯨꯛ ꯆꯠꯄ ꯈꯣꯠꯄꯁꯨ ꯑꯃꯨꯛ ꯈꯅꯕꯅꯦꯕꯀꯣ
ꯑꯗꯨꯗ ꯑꯗꯨꯝ ꯃꯣꯏ ꯐꯦꯟ ꯁꯦꯝꯕꯗꯣ ꯐꯦꯟꯗꯣ ꯍꯌꯦꯡ ꯑꯗꯨꯝ ꯆꯠꯂꯨꯔꯒꯦꯔꯣ
ꯏ
ꯑꯗꯨꯗꯣ ꯑꯗꯨꯃꯥꯏꯅ ꯃꯣꯏꯒꯤ ꯐꯦꯟꯒꯤꯗꯣ
ꯠꯇ
ꯑꯗꯨꯗꯣ ꯑꯗꯨꯃꯥꯏꯅ ꯍꯌꯦꯡ ꯑꯗꯨꯝ ꯑꯗꯨꯃꯥꯏꯅ ꯃꯣꯏꯁꯨ ꯆꯠꯅꯕ ꯑꯗꯨ ꯃꯥꯏꯅ ꯍꯥꯅꯤ ꯑꯗꯨ ꯆꯠꯄꯅꯁꯨ ꯑꯗꯨꯝ ꯐꯔꯦ ꯑꯗꯨꯗ ꯑꯩꯈꯣꯏ ꯅꯥꯎ ꯑꯗꯨꯝ ꯆꯠꯃꯤꯟꯅꯗꯧ ꯃꯥꯜꯂꯦ ꯃꯥꯒꯤ ꯑꯗꯨꯃꯥꯏꯅ ꯕꯦꯡꯗ ꯄꯩꯁꯥ ꯑꯗꯨꯃꯥꯏꯅ ꯍꯥꯞꯄꯒ ꯀꯦꯁ ꯄꯤꯁꯜꯂꯝꯃꯒ ꯕꯦꯡꯗꯣꯏ ꯍꯥꯞꯄꯛꯄꯗꯣ
ꯎꯝ
ꯑꯗꯨꯗꯣ ꯇꯧꯕ ꯑꯗꯨꯃꯥꯏꯅ ꯑꯗꯨꯗꯣ ꯑꯗꯨꯝ ꯁꯦꯝꯃꯒ ꯑꯗꯨꯝ ꯂꯥꯛꯑꯒ ꯑꯗꯨꯃꯥꯏꯅ ꯄꯨꯊꯔꯛꯄ ꯑꯗꯩ ꯍꯪꯆꯤꯠꯅ ꯑꯃꯨꯛ ꯑꯩꯗꯨꯁꯨ ꯑꯃꯨꯛ ꯀꯣꯂꯦꯖ ꯑꯃꯨꯛ ꯂꯩꯔꯦꯗꯅ
ꯎꯝ ꯂꯩꯅꯤ ꯅꯪ ꯀꯣꯂꯦꯁ ꯑ
ꯎꯝ ꯑꯗꯨ ꯑꯗꯨꯃꯥꯏꯅ ꯑꯃꯨꯛ ꯇꯧꯕꯄꯤꯕꯤ
ꯎꯝ
ꯀꯩꯒ
ꯇꯜꯂꯦꯗꯅ ꯆꯠꯄ
ꯇꯟꯗꯦ ꯇꯟꯗꯦ
ꯎꯝ
ꯑꯗꯣ ꯑꯩꯒꯤ ꯈꯣꯡꯒ꯭ꯔꯥꯎꯗꯨ
ꯄꯨꯏ ꯄꯨꯏ ꯂꯧꯖꯅ ꯅꯁꯥꯅ
ꯑꯗꯣ ꯍꯥꯏꯗꯤ ꯇ꯭ꯔꯥꯏ ꯇꯧꯕꯩ ꯋꯥꯅꯤꯗ ꯑꯃ ꯂꯩ ꯑꯃ ꯂꯩꯗ
ꯑꯩꯒꯤꯗꯥꯔ ꯍꯥꯏꯁꯦ
ꯑꯥ
ꯎ ꯑꯩꯩꯅꯗꯤ ꯁꯦꯠꯀꯁꯤ ꯁꯦꯠꯂ ꯂꯛꯀꯦ ꯊꯧꯔꯤ ꯖꯤꯟ ꯁꯦꯠꯄꯗꯣ ꯁꯥ ꯌꯦ
ꯑꯩꯅ ꯆꯂꯤꯕ ꯑꯗꯨꯃꯥꯏꯅ
ꯍꯥ
ꯑꯦ ꯂꯣꯏꯃꯦꯜꯂꯦꯗ
ꯑꯗꯣ ꯑꯗꯨꯝ ꯂꯧꯔꯛꯑꯒꯦ ꯕ꯭ꯂꯦꯛꯇꯣ ꯑꯩꯒꯤ ꯆꯥꯡꯁ ꯑꯗꯣ ꯅꯪꯉꯣꯟꯗ ꯀꯩꯅꯣ ꯇꯧꯗ꯭ꯔꯒꯅ ꯑꯩ ꯍꯟꯗꯣꯛꯀꯦ
ꯍꯟꯗꯣꯛꯄ ꯍꯥꯏꯗꯤ ꯍꯥꯏꯗꯤ ꯑꯃꯨꯛꯀ ꯁꯤꯟꯗꯣꯛꯑꯒ ꯑꯇꯣꯞꯄ ꯁꯤꯜꯂꯛꯄꯗꯨꯔꯣ
ꯇꯦ
ꯑꯣ ꯍꯥꯏꯗꯤ ꯑꯗꯨꯝ ꯑꯣꯏꯔꯒꯦ ꯁꯤꯅꯦꯕꯀꯣ
ꯑꯥ
ꯍꯧꯖꯤꯛꯀꯤ ꯑꯗꯨꯃꯗꯣ ꯌꯥꯗꯕ ꯊꯕꯛꯅꯤ ꯀꯥꯏꯗꯅꯤ
ꯑꯉꯥꯡ ꯈꯔꯁꯨ ꯗꯥꯏꯃꯥꯟ ꯀꯥꯞꯄ ꯂꯥꯛꯄ ꯑꯗꯨꯗꯣ
ꯍꯣꯏꯅꯦ ꯗꯣ ꯑꯩꯅ ꯍꯥꯏꯖꯤꯗꯤ ꯌꯥꯗꯕꯔꯣ
ꯑꯗꯨꯁꯨ ꯑꯗꯨꯝ ꯌꯥꯏ ꯀꯩꯅꯣ ꯍꯥꯏꯗꯤ ꯀꯩꯝꯇꯕꯨꯗꯤ ꯑꯅꯤ ꯄꯥꯝꯃꯤꯗꯨꯅ ꯑꯃꯨꯛ ꯀꯩꯒꯤ
ꯑꯦ ꯁꯦꯠꯅꯤꯡꯕꯒꯤ
ꯍꯥꯏꯗꯤ ꯄꯥꯝꯕ꯭ꯔꯕ ꯍꯥꯏꯗꯤ ꯑꯩꯅ ꯍꯪꯉꯤꯁꯤꯅ
ꯄꯥꯝꯝꯕꯅꯦ ꯂꯩꯗꯣꯏꯁꯦ ꯄꯥꯝꯗꯐꯥꯎ ꯂꯩꯗ꯭ꯔꯣ ꯂꯩꯔꯣꯏꯗ꯭ꯔꯣ ꯂꯩ ꯂꯩ ꯂꯩꯗꯕ꯭ꯔꯣ ꯍꯥꯏꯕ
ꯎꯝ ꯑꯗꯨꯗꯨꯒꯤ ꯑꯩꯁꯨ ꯍꯪꯉꯁꯤ ꯁꯦ ꯑꯗꯨꯅꯦ ꯑꯇꯩ ꯄꯥꯝꯃꯗꯤ ꯑꯗꯨꯃꯥꯏꯅ ꯑꯅꯤ ꯂꯩꯔꯁꯨ ꯑꯗꯨꯝ ꯌꯥ ꯀꯩꯅꯣ ꯑꯗꯨꯅꯦ ꯑꯩ ꯌꯥꯝꯒꯤ
ꯄꯩꯁꯥ ꯂꯩꯇꯦꯍꯦ
ꯑꯦ ꯄꯩꯁꯥ ꯂꯩ
ꯍꯥꯏꯗꯤ ꯄꯩꯁꯥ ꯂꯩꯇꯗꯤ ꯍꯥꯏꯗꯤ ꯑꯅꯤ ꯂꯧ ꯂꯧ ꯑꯩ ꯏꯁꯥ ꯑꯃ ꯂꯩꯔꯦ ꯑꯗ ꯅꯪꯒꯤꯗꯣ ꯄꯥꯝꯗ꯭ꯔꯦ ꯍꯥꯏꯔꯗꯤ ꯑꯩꯅ ꯑꯃꯨꯛ ꯑꯃꯨꯛ ꯂꯧꯔꯔꯣꯏꯒꯦꯅ ꯍꯥꯏꯗꯣ ꯑꯃꯨꯛ ꯇꯟꯕ ꯅꯦ
ꯑꯗꯣ ꯑꯩꯅꯪ ꯄꯥ ꯃꯔꯤꯗ ꯅꯍꯣꯏꯁꯦ
ꯅꯪ ꯍꯧꯖꯤꯛ ꯆꯥꯕꯦꯟꯒꯦ ꯈꯣꯠꯀꯦ ꯍꯥꯏꯔꯗꯤꯦ ꯍꯥꯏꯗꯤ ꯐ ꯅꯪꯉꯣꯟꯗ ꯄꯛꯄ ꯐꯠꯇꯕ ꯍꯥꯏꯕ ꯑꯃ ꯂꯩꯅ ꯃꯤꯁꯦ ꯇꯅꯦ ꯎꯝ ꯄꯥꯛꯇꯕ ꯄꯣꯠꯇ ꯁꯦꯠꯛꯀꯗꯧ ꯅ ꯄꯩꯁꯥ ꯐꯝꯃꯨꯗ꯭ꯔꯣ ꯄꯩꯁꯥꯅ ꯂꯩꯔꯤꯅꯤ ꯀꯩꯅꯣ ꯄꯩꯁꯥ ꯂꯩꯅꯦ ꯄꯩꯁꯥ ꯂꯩꯔꯗꯤ ꯄꯥꯗ ꯄꯛꯀꯗꯕ ꯐꯖꯒꯗꯕꯗ ꯈꯜꯂꯒ ꯁꯦꯠꯂꯣ ꯍ ꯆ
ꯎꯝ ꯑꯩꯗꯣ ꯑꯅꯤꯃꯛꯄꯨꯗꯤ ꯌꯥꯝ ꯍꯥꯟꯅꯩ ꯄꯁꯨ ꯄꯛꯇꯁꯨ ꯀꯩꯝ ꯀꯥꯏꯗꯦꯅ ꯈꯟꯕ ꯑꯩꯅ
ꯎꯝ ꯈꯔꯅꯤ ꯅꯪꯗꯤ ꯁꯣꯟꯕꯅꯤꯅ ꯐꯣꯟ ꯑꯣꯏ ꯆꯨꯕꯅꯤꯅ ꯑ ꯊꯔ
ꯑꯝꯍꯅꯤ ꯑꯩ ꯅꯀ ꯁ ꯍꯥꯏꯗꯤ ꯑꯩꯅ ꯈꯟꯕꯗꯣ ꯑꯗꯨꯗꯨꯅꯤꯅ ꯍꯥꯏꯗꯤ ꯑꯗꯨꯃꯥꯏꯅ ꯑꯗꯨꯝ ꯑꯗꯨꯝ ꯁꯦꯠꯂꯁꯨ ꯀꯩꯝ ꯀꯥꯏꯗꯦ ꯁꯦꯠꯇ꯭ꯔꯁꯨ ꯀꯩꯝ ꯀꯥꯏꯗꯦ ꯍꯥꯏꯗꯤ ꯄꯛꯄ ꯄꯛꯇꯕ ꯑꯗꯨꯗꯤ ꯑꯗꯨ ꯃꯤ ꯃꯤꯁꯨ ꯃꯌꯥꯝ ꯂꯩꯗꯅ ꯄꯛꯇ꯭ꯔꯁꯨ ꯑꯗꯨꯝ ꯄꯛ ꯁꯦꯠꯇ ꯁꯦꯠꯄ ꯂꯩꯗꯅ
ꯑ ꯁꯦꯠꯄꯤꯔꯅꯨ ꯁꯦꯠꯄꯤꯔꯅ ꯄꯥꯝꯖꯗ꯭ꯔꯦ ꯄꯥꯟꯖꯗ꯭ꯔꯦ ꯀꯔꯤꯩꯅꯣ
ꯑꯗꯣ ꯁꯠ ꯀꯥꯞ ꯀꯦ ꯃꯒꯤꯁꯦ
ꯐꯔꯦ ꯀꯩꯅꯣ ꯌꯥꯝ ꯂꯥꯡꯉꯣ
ꯑꯗꯅ ꯍꯥꯏ ꯁꯩ ꯌꯁꯤ ꯑꯗꯨꯣ ꯍꯥꯏꯗꯤ ꯑꯃ ꯈ꯭ꯔꯤꯁꯇꯦꯜ ꯈꯔ ꯐꯪꯒꯗ꯭ꯔꯥ
ꯀꯩꯅꯣ ꯈ꯭ꯔꯤꯁꯇꯦꯜ ꯍꯥꯏꯗꯤ
ꯒꯦꯝꯒꯤꯅꯦ ꯍꯥꯏꯗꯤ ꯑꯃ ꯐꯣꯟꯗꯣ
ꯀꯩꯅꯩꯅꯣꯕꯨ ꯐꯦꯁꯇꯦꯂꯖꯤꯦ
ꯒꯦꯝꯒꯤ ꯃꯥꯒꯤ ꯄꯣꯠ ꯆꯩ ꯍꯥꯏꯇꯥꯔꯦꯅꯦ ꯄꯣꯠ ꯆꯩꯩ ꯃꯣꯏ ꯏꯁꯀꯤꯟ ꯀꯩꯀꯥ ꯂꯩꯕꯗ ꯁꯤꯖꯤꯟꯅꯕ ꯄꯣꯠ ꯑꯃ ꯎꯝ
ꯑꯗꯣ ꯉꯁꯥꯏ ꯈꯨꯗꯣꯞꯇ ꯀꯣꯝꯗꯤ ꯈꯤꯇꯪ ꯀꯣꯝꯃꯦ ꯈꯨꯗꯣꯝꯕꯤꯗ ꯆꯥꯏꯑꯕꯀꯣ ꯀ ꯑꯗ ꯈꯨꯗꯣꯝꯕꯤꯗꯗꯤ ꯈꯨꯗꯣꯝꯁꯦ ꯀꯩꯁꯨ ꯍꯥꯏꯗꯤ